ꯍꯂꯣ ꯇꯥꯏꯌꯦ
ꯀꯟꯅ ꯉꯥꯡꯉꯣ ꯑꯩ ꯅꯥ ꯄꯪꯉꯦ
ꯍꯧꯒꯠꯇ꯭ꯔꯤꯕ꯭ꯔꯣ
ꯍꯧꯒꯠꯂꯦꯗ ꯐꯝꯂꯝꯕꯅꯦ ꯁꯥꯃꯟꯕꯒꯤ ꯇꯨꯝꯕ ꯌꯥꯗꯦ
ꯍꯧꯖꯤꯛ ꯇꯨꯝꯕ ꯃꯇꯝ ꯅꯠꯇꯦꯅꯦ
ꯍ
ꯆꯥꯔꯕꯣ
ꯆꯥꯔꯦꯗ
ꯑꯩꯗꯤ ꯆꯥꯗ꯭ꯔꯤ
ꯑꯌꯨꯛꯀꯤꯔꯣ
ꯑꯌꯨꯛꯀꯤ
ꯑꯁ ꯂꯣꯏꯔꯦꯍꯦ
ꯑ
ꯊꯦꯡꯉꯦꯅꯦ
ꯆꯥꯕ ꯃꯇꯝ ꯍꯦꯜꯂꯦ ꯏꯟꯖꯥꯡ ꯍꯥꯎꯇꯕꯒꯤꯅꯦ
ꯏꯁ ꯑꯉꯛꯄꯅꯦꯍꯦ ꯅꯪꯁꯨ
ꯃꯥꯅꯦ
ꯋꯥ ꯉꯥꯡꯉꯣ ꯑꯩ ꯈꯨꯝꯕꯤꯒꯦ
ꯈꯨꯝꯃꯨꯀꯣ ꯑꯩ ꯉꯥꯡꯒꯦꯀꯣ
ꯑꯥ
ꯀꯅꯥ ꯀꯅꯥ ꯂꯩ
ꯏꯃꯟꯅꯕꯤꯒ ꯂꯩꯏ
ꯉꯁꯥꯏꯗꯒꯤ ꯅꯃꯥꯟꯅꯕꯤ ꯅꯕꯥꯟꯅꯤ ꯅꯕꯥꯟꯅꯤ ꯑꯗꯨꯝ ꯄꯨꯜꯂꯒ ꯂꯩꯔꯤꯕ꯭ꯔꯣ
ꯎꯝ ꯑꯗꯨꯝ ꯐꯝꯔꯒ ꯂꯩꯏ ꯏꯕꯥꯅꯤ ꯍꯩꯅꯧ ꯆꯥꯔꯒ
ꯥꯆꯥꯎ ꯆꯥꯎ ꯆꯥꯎ ꯅꯥꯅꯤ ꯀꫭ ꯑꯃꯨꯟꯕꯔꯣ ꯑꯃꯨꯟꯗꯕꯔꯣ
ꯃꯨꯟꯕ
ꯆꯥꯅꯤꯡꯉꯦ ꯑꯩꯖꯨ ꯂꯩꯔꯤꯔꯣ
ꯂꯛꯑꯣ ꯆꯥꯅꯤꯉꯗꯤ ꯄꯤꯒꯦ ꯌꯥꯝ ꯄꯥꯂꯦ ꯑꯩꯈꯣꯏꯗ
ꯇꯤꯟ ꯆꯥꯔꯝꯅꯤ
ꯎꯝ ꯆꯗꯦ ꯁꯛꯆꯥ ꯆꯥꯗꯦ ꯁꯤꯠ ꯅꯅꯥꯥꯟꯕꯅꯦ
ꯅꯣꯡꯃ ꯂꯥꯛꯀꯦ ꯅꯣꯏꯗ
ꯂꯥꯛꯑꯣ ꯂꯥꯛꯑꯣ ꯏꯖꯥꯡ ꯍꯥꯎꯕꯥ ꯄꯨꯔꯒ ꯉꯥꯏꯔꯝꯒꯦ
ꯅꯪ ꯑꯍꯥꯎꯕ ꯈꯛꯇꯪ ꯍꯥꯏꯔ ꯂꯩ ꯆꯥꯁꯨꯨꯐꯪ ꯐꯪꯗ꯭ꯔꯥ ꯈꯪꯗ꯭ꯔꯦ
ꯆꯥꯕ ꯐꯪꯗꯕꯗꯣ ꯁꯤꯗ ꯄꯨꯔꯒ ꯂꯥꯛꯑꯣ ꯗꯨꯗꯤ ꯐꯪꯂꯅꯤ ꯅꯪ
ꯅꯃꯥꯟꯅꯕꯤꯗꯤ ꯇꯥꯜꯂꯣꯏꯀꯣ ꯑꯩ ꯂꯥꯛꯄꯗ
ꯇꯥꯜꯂꫭꯏ
ꯆꯖꯥꯥꯎ ꯑꯃ ꯄꯥꯏꯔꯒ ꯇꯥꯜꯂꯗꯤ ꯆꯦꯜꯂꯦꯍꯦ
ꯀꯤꫪꯨꯅꯨ
ꯀꯤꯗꯦꯗ ꯑꯗꯨꯕꯨꯗꯤ ꯃꯥꯅ ꯑꯩ ꯑꯩ ꯑꯣꯏꯅ ꯀꯤꯒꯗꯧꯕꯅꯤ
ꯃꯥꯟꯗ꯭ꯔꯦ ꯍꯧꯖꯤꯛꯀꯤ ꯍꯨꯝ ꯌꯥꯝ ꯐꯖꯔꯕꯅꯤꯌꯦ
ꯁꯥꯗ꯭ꯔꯣ ꯅꯣꯏꯗꯤ
ꯁꯥꯏ ꯍꯧꯖꯤꯛꯇꯤ ꯀꯟꯅ ꯁꯥꯕ ꯑꯣꯏꯗꯦ
ꯉꯁꯤ ꯏꯁꯀꯨ ꯆꯠꯇ꯭ꯔꫭ ꯂꯣꯏꯔꯕꯣ
ꯗꯨꯗꯤ ꯂꯣꯏꯔꯦ ꯀꯩꯅꯣ ꯑꯌꯨꯛꯇꯅꯦ ꯑꯩꯈꯣꯏ ꯁ꯭ꯀꯨꯜ ꯀꯥꯕ ꯑꯌꯨꯛ ꯄꯨꯡ ꯇꯔꯨꯛꯇꯩ ꯆꯠꯂꯒ ꯏꯂꯚꯦꯟ ꯇ꯭ꯋꯦꯟꯇꯤ ꯁ꯭ꯋꯥꯏꯗ ꯍꯜꯂꯛꯑꯦ
ꯅꯩꯔꯦꯍꯦ ꯅꫭꯏ ꯁꯀꯨꯜꯁꯤꯗꯤ
ꯅꯩꯕꯅꯦ ꯑꯗꯨꯝ ꯈꯔ ꯑꯗꯨꯝ ꯇꯧꯔꯛꯀꯅꯤ
ꯎ
ꯅꯣꯏꯗꯤ ꯆꯠꯇ꯭ꯔꯣ ꯉꯁꯤꯁꯦ ꯑꯗꯨꯝ ꯐ꯭ꯔꯤꯗ ꯂꯩ ꯃꯥꯅꯦ
ꯆꯠꯇ ꯑꯗꯨꯝ ꯐ꯭ꯔꯤꯗꯂꯩ ꯑꯈꯣꯏꯗꯤ
ꯆꯥꯔꯒ ꯇꯨꯝꯃꯒ ꯇꯧꯂꯩꯔꯣ
ꯊꯕꯛ ꯊꯤꯕꯤ ꯌꯣ
ꯊꯕꯛꯂꯣ ꯑꯩ ꯂꯩ ꯍꯥꯏꯗꯨꯗꯤ
ꯏꯁ ꯑꯗꯨꯗꯤ
ꯑꯣꯛꯇꯣ ꯕꯔꯥ ꯐꯥꯎ ꯀꯣꯟꯅꯔꯣꯏ ꯂꯨꯄꯥ ꯇꯔꯥ ꯇꯔꯥ ꯈꯛꯇꯨꯗꯤ
ꯐꯤ ꯑꯃꯗ ꯇꯔꯥ ꯇꯔꯥꯅꯦ ꯐꯤ ꯇꯔꯥ ꯁꯨꯔꯗꯤ ꯀꯌꯥ ꯐꯪꯉꯦ ꯆꯥꯃꯥ ꯐꯪꯉꯦ
ꯑ ꯚꯔꯥ ꯆꯠꯄꯗ ꯑꯗꯨꯝ ꯂꯣꯏꯔꯅꯤ ꯆꯥꯝꯃ ꯈꯛꯇꯗꯤ ꯀꯥꯟꯅꯗꯦ ꯇꯨꯝꯃ꯭ꯔꯒ ꯆꯥꯔꯒ ꯇꯨꯝꯝꯕꯗꯨꯅ ꯍꯦꯅ ꯀꯥꯟꯅꯔꯦ
ꯊꯕꯛꯇꯤ ꯅꯣꯏ ꯑꯗꯨꯗ ꯂꯩꯕ ꯊꯕꯛ ꯐꯪꯈ꯭ꯔꯣ ꯍꯥꯏꯁꯦ
ꯍꯪꯗꯔ
ꯎꯝ ꯇꯨꯝꯅꯤꯡꯉꯦ
ꯇꯃ ꯇꯃꯛ
ꯇꯨ ꯃꯣꯦ ꯉꯥꯏꯀꯣ
ꯎꯔꯤ ꯈꯔ ꯇꯔ ꯀꯅ ꯇꯨꯝꯕ ꯐꯪꯂꯣꯏ ꯅꯆꯥ ꯃꯌꯥꯝꯗꯨ
ꯑꯩꯈꯣꯏ ꯍꯧꯖꯤꯛ ꯇꯨꯝꯕ ꯃꯇꯝ ꯅꯠꯇ꯭ꯔꯦ ꯑꯉꯥꯡꯈꯩ ꯇꯨꯝꯃꯤ ꯑꯩ ꯇꯨꯝꯕ ꯌꯥꯗꯦ
ꯀꯔꯤ ꯌꯥꯗꯕ
ꯑꯩꯒꯤ ꯃꯤꯁꯟ ꯃꯌꯥꯝ ꯂꯩꯔꯤ
ꯎꯝ
ꯃꯤꯁꯟ ꯂꯣꯏꯗꯅ ꯑꯩ ꯇꯨꯝꯕ ꯌꯥꯗꯦ ꯍꯧꯖꯤꯛ ꯊꯕꯛ ꯋꯥ ꯂꯩ ꯎ ꯀꯥꯡ ꯆꯔꯒꯦ
ꯑꯃꯅꯦ
ꯏꯀ ꯏ ꯀꯗꯥꯗꯒꯤ
ꯕꯖꯔꯠ
ꯍ ꯅꯕꯥꯅꯤ ꯈꯇꯪ ꯁꯨꯕ ꯉꯥꯛꯇ ꯂꯩꯗꯅ ꯍꯥꯎꯗꯧ ꯃꯥꯜꯂꯦ ꯍꯦ
ꯀꯇꯟ ꯁꯨꯗꯦ ꯍꯦ ꯊꯕꯛ ꯌꯥꯝꯦꯝ ꯐꯕ ꯅꯕꯥꯅꯤꯗꯦ
ꯑꯃꯅꯁꯨ ꯊꯧꯕ ꯇꯥꯟꯒꯅꯤ ꯑꯃꯅꯁꯨ ꯉꯥꯏꯒꯅꯤ ꯑꯃꯅꯁꯨ ꯉꯥꯏꯒꯅꯤ ꯉꯥꯏꯔꯀꯥꯟꯗ
ꯑꯦ ꯑꯗꯨꯗꯨꯃꯥꯏꯟ ꯇ ꯍꯗꯦꯗ ꯊ ꯊꯕꯥꯛ ꯐꯥꯃꯥꯟꯗꯅ ꯎ
ꯏꯁꯤꯡꯗꯤ ꯂꯩꯕ꯭ꯔꯣ
ꯑ ꯊꯥ ꯊꯥꯒꯤ ꯄꯩꯁꯥ ꯈꯥꯏꯅꯔꯒ ꯑꯗꯨꯝ ꯂꯧ ꯍꯣꯏ ꯍꯦꯒꯔꯤꯃ ꯀ ꯍꯣꯜ
ꯈꯣꯡꯕꯩꯅꯤ
ꯅ ꯍꯣꯡꯄꯒꯦ ꯇꯧ
ꯎ
ꯑꯩꯁꯨ ꯇꯥꯏꯀꯣ ꯑꯩꯗꯤ ꯍꯥꯏꯗꯕꯅꯦ
ꯑ ꯍ
ꯍꯧꯖꯤꯛꯁꯨ ꯇꯣ ꯑꯩ ꯇꯥꯏꯅꯦꯅꯦ ꯂꯣꯏ ꯇꯥꯏꯅꯦ
ꯄꯥꯁꯅ ꯎ
ꯍꯣꯏꯔ ꯑꯩ ꯏꯅꯥꯎꯄꯤꯒ ꯄꯥꯕꯣꯅꯗ꯭ꯔꯣ
ꯉꯅꯨꯡꯁꯥꯏ ꯐꯥꯎꯅ
ꯇꯨꯝꯃ ꯂꯩꯔꯝꯅꯤ ꯃꯥꯁꯨ ꯁꯨꯇꯤꯅꯦꯅ
ꯍꯣꯁꯇꯦꯜ ꯆꯪꯒꯅꯤ ꯍꯥꯏꯔꯝꯝꯕꯅꯤ
ꯀꯩꯗꯧꯉꯩ ꯆꯪꯒꯅꯤ ꯍꯥꯏꯕ꯭ꯔꯣ
ꯃꯟꯗꯦꯗ
ꯃꯗꯦ
ꯑꯥ
ꯏꯁ ꯀꯨꯏꯗ꯭ꯔꯦꯅꯦ
ꯀꯨꯣꯏꯗ꯭ꯔꯦ
ꯎꯝ ꯋꯥꯅꯅꯤ
ꯎꯝ
ꯎ ꯁꯨꯇꯤ ꯂꯣꯏꯔꯦ ꯍꯥꯏꯕ꯭ꯔꯣ
ꯎꯝ ꯇꯤꯁꯗꯗ ꯀꯥꯔꯗꯕꯃꯂꯦ
ꯎꯝ ꯅꯪꯗꯤ ꯀꯔꯤꯒꯤ ꯆꯠꯇꯕ ꯉꯁꯤ ꯁꯨꯇꯤ ꯂꯩꯕ꯭ꯔꯣ ꯅꯪꯁꯨ
ꯁꯇꯅꯦ ꯀꯥꯗ꯭ꯔꯦ ꯈꯣꯏꯗ ꯂꯣꯣꯏꯔꯦ
ꯌꯨꯝ ꯆꯠꯂꯣ
ꯔꯗꯥꯏꯇ ꯇꯤ ꯌꯅ
ꯆꯦꯗ ꯚꯔꯥ ꯍꯥꯏꯅ ꯏꯌꯨ
ꯍꯣꯏ
ꯑꯗꯨꯒ ꯑꯩꯒꯤ ꯃꯤꯡ ꯍꯥꯏꯌꯣ
ꯍꯥꯏꯁ
ꯌꯥꯅꯤ ꯌꯥꯅꯤ ꯌꯥꯅꯤ ꯀꯥꯎ ꯀꯥꯎ ꯀꯥꯎ ꯍꯥꯏꯔꯗꯕ
ꯎꯝ ꯍ
ꯅꯨꯡꯁꯥ ꯁꯥꯕ꯭ꯔꯣ ꯅꯣꯡ ꯃꯪꯕ꯭ꯔꯣ ꯑꯩꯈꯣꯏ ꯁꯤꯗꯗꯤ ꯅꯣꯡ ꯆꯨꯔꯛꯇꯕꯨ ꯇꯧ ꯂꯩ
ꯅꯣꯡ ꯇꯥꯗ ꯁꯥ ꯅꯥ ꯂꯣ ꯑꯩ
ꯑꯩꯈꯣꯏꯗꯤ ꯏꯪꯉꯦ ꯅꯨꯡꯁꯤꯠꯀ ꯁꯤꯠꯇꯅ ꯂꯣꯏꯔꯦ ꯅꯨꯡꯉꯥꯏꯕꯗ
ꯀꯥꯂꯦꯟꯒ ꯄꯨꯡꯒꯥꯎ ꯀꯥꯎꯔꯦ ꯆꯥꯛꯂꯝꯥꯝꯃꯦ ꯆꯥꯛꯂꯝꯥꯝꯃꯦ ꯍꯧꯖꯤꯛꯁꯦ ꯑꯩꯁꯦ
ꯁꯔ ꯑꯣꯏꯗꯅ
ꯂꯩꯇ꯭ꯔꯦ ꯂꯣꯏꯊꯣꯛꯈ꯭ꯔꯦ
ꯎꯝ ꯅꯨꯡꯗꯥꯡ ꯃꯄꯨꯡ ꯀꯌꯥꯗ ꯆꯥꯕ ꯆꯥ
ꯅꯨꯡ ꯇꯥꯡꯃꯨꯛ ꯇꯔꯦꯠ ꯃꯈꯥꯏꯗ
ꯑ
ꯇꯔꯦꯠ ꯃꯈꯥꯏ ꯐꯥꯎ ꯈꯥꯡꯉꯅꯤ ꯍꯧꯖꯤꯛ
ꯑꯆꯥ ꯐꯣ ꯂꯧꯔꯒ ꯆꯑꯣꯣ
ꯏꯁꯤꯡ ꯈꯔ ꯊꯛꯆꯔꯒ
ꯎꯝ
ꯂꯩꯊꯦꯜ ꯑꯆꯥꯄꯣꯠꯀ
ꯏꯤꯁ ꯗꯨꯀꯥꯟꯅ ꯏꯇ꯭ꯔꯣꯅꯦ
ꯗꯨꯀꯥꯟ ꯂꯩꯔꯁꯨ ꯄꯩꯁꯥ ꯑꯩꯉꯣꯟꯗ ꯂꯩꯇꯦ
ꯌꯂꯤꯛꯄꯥ ꯃꯥꯂꯤꯒꯅ
ꯂꯤꯛꯇꯦ ꯑꯩ ꯌꯥꯝ ꯂꯥꯏꯔꯔꯦ
ꯎꯝ
ꯂꯤꯛꯄꯅꯦ ꯂꯤꯛꯄꯒꯤ ꯆꯥꯡꯁꯦ ꯇꯤꯟ ꯐꯥꯎ ꯂꯤꯛ ꯂꯤꯛ ꯌꯣꯠꯂꯤꯕꯅꯦ
ꯇꯔ ꯀ
ꯍꯣꯔꯦꯟ ꯒꯥꯔꯤ ꯌꯦꯟꯖꯥꯡ ꯊꯣꯡꯗꯣꯏꯅꯣ ꯅꯣꯏ
ꯍꯪꯅꯦꯦꯗ
ꯂꯣꯏꯅꯃꯛꯅꯤ ꯆꯥꯃꯤꯟꯅꯕ꯭ꯔꯣ
ꯆꯃꯤꯟꯅꯔꯦ ꯊꯨꯡꯉ ꯇꯉꯅ
ꯅꯪ ꯅꯊꯟꯇ ꯆꯥꯕ
ꯑꯥꯎ ꯎꯄꯥꯏ ꯂꯩꯇꯦ
ꯍꯪꯒꯥꯝ ꯃꯄꯨꯟ ꯑꯃ ꯂꯩꯔꯗꯤ ꯊꯥ ꯑꯃ ꯆꯥꯗꯧ ꯃꯥꯜꯂꯦ ꯍꯪꯒꯥꯝ ꯃꯅꯥ ꯑꯃꯅ ꯆꯔꯥ ꯐꯥꯗꯧ ꯃꯥꯜꯂꯦ ꯅꯪꯗꯤ
ꯀꯨꯏꯅ ꯊꯝꯕ ꯌꯥꯗꯦꯅꯦ
ꯆꯥꯛꯅ ꯆꯥꯛ ꯆꯥꯛꯀ ꯆꯦꯡꯒꯁꯤꯗꯤ ꯌꯥꯝ ꯈꯥꯡꯉꯝꯅꯤꯍꯦ
ꯎꯝ ꯑꯧ
ꯅꯨꯡꯉꯥꯏ ꯅꯨꯡꯉꯥꯏ ꯀꯩꯗꯧꯉꯩ ꯌꯨꯝ ꯆꯠꯇꯣꯏꯕ ꯑꯗꯨꯒ ꯂꯣꯏꯔꯗꯤ
ꯍꯥ
ꯀꯩꯗꯧꯉꯩ ꯌꯨꯝ ꯆꯠꯇꯣꯏꯕ
ꯑꯦꯛꯖꯥꯝ ꯂꯣꯏꯔꯒ
ꯀꯔꯝꯀꯥꯟꯗ ꯑꯦꯛꯖꯥꯝ
ꯈꯪꯗꯦ ꯀꯩꯗꯧꯉꯩ ꯊꯗꯣꯏꯅꯣ
ꯆꯠꯂꯝꯗꯥꯏꯗ ꯑꯩꯉꯣꯟꯗ ꯍꯥꯏꯔꯛꯎꯀꯣ
ꯀꯔꯤ ꯄꯤꯗꯣꯏꯅꯣ
ꯑꯔꯩ ꯑꯔꯩꯕ ꯁꯣꯔꯣꯛꯇ ꯇꯥ ꯇꯥ ꯂꯩꯔꯝꯕꯁꯤꯡ ꯈꯨꯜꯂ ꯄꯤꯒꯦ
ꯎꯝ ꯄꯥꯝꯗ꯭ꯔꯦ ꯑꯗꯨꯒꯨꯝꯕꯗꯤ
ꯅꯪꯒꯤ ꯅꯠꯇꯦꯅꯦ
ꯅꯃꯥꯒꯤꯔꯣ
ꯍꯣꯏ ꯌꯨꯝꯒꯤ
ꯍꯣꯏ ꯍꯣꯏ ꯀꯥꯎꯔꯣꯏꯗ
ꯅꯪꯗꯤ ꯍꯣꯏ ꯍꯣꯏ ꯍꯥꯏꯔꯒ ꯁꯨꯡꯍꯥꯏ ꯍꯥꯏꯔꯛꯇꯦ
ꯍꯥꯏꯔꯛꯀꯅꯤꯗ ꯊꯥꯖꯗꯕ ꯇꯧꯒꯅꯨ
ꯐꯩ ꯍꯥꯏꯕ ꯈꯛꯇꯪ ꯇꯥꯏ
ꯁꯣꯏꯗꯅ ꯍꯥꯏꯔꯛꯀꯦ
ꯍꯥꯏꯔꯛꯎ ꯍꯥꯏꯔꯛꯇꯕꯒ ꯌꯥꯔꯣꯏ ꯍꯟꯗꯛꯇꯤ
ꯃꯪ ꯐꯔꯣ ꯑꯗꯨꯗꯤ
ꯍꯥꯥ
ꯃꯪ ꯐꯔꯣ
ꯇꯨꯝꯃꯒꯦ ꯍꯥꯏꯕ꯭ꯔꯣ
ꯇꯨꯝꯃꯣꯏꯗꯥ
ꯍꯧꯖꯤꯛ ꯃꯪ ꯐꯔꯣ ꯉꯟꯃꯜꯂꯦ
ꯑꯃꯨꯛ ꯍꯋꯥꯏ ꯆꯥꯗꯣꯏꯔꯣ ꯅꯨꯡꯗꯥꯡꯗ
ꯉꯁꯤ ꯃꯥꯅꯤ
ꯍꯋꯥꯏ ꯆꯃꯥꯟꯕꯒꯤ ꯅꯁꯛꯇꯣ ꯌꯥꯝ ꯐꯖꯔꯝꯗꯧ ꯃꯥꯂꯦ
ꯍꯋꯥꯏꯅꯦ ꯑꯗꯨꯒ ꯌꯦꯔꯨꯝꯅꯦ
ꯌꯦꯔꯨꯝ ꯐꯥꯎ ꯆꯥꯕ ꯐꯪꯗꯔ꯭ꯦ ꯑꯩꯈꯣꯏꯗꯤ
ꯐꯪꯉꯝꯃꯔꯣꯏ
ꯌꯥꯝ ꯇꯥꯡꯉꯤꯅꯦ ꯍꯧꯖꯤꯛꯀꯥꯟ
ꯍꯣꯡꯉꯕꯅꯦ ꯑꯦ ꯍꯣꯡꯉꯕꯅꯦ ꯍꯣꯡꯊꯔꯕꯅꯦ ꯍꯣꯡꯉꯕꯅꯦ ꯄ꯭ꯂꯦꯠꯇ ꯆꯅꯤ ꯆꯅꯤ ꯀꯨꯟꯊ꯭ꯔꯥ ꯆꯅꯤ ꯅꯤꯐꯨ ꯁꯨꯃꯥꯏꯅ ꯄꯤꯔꯕꯅꯦ
ꯆꯅꯤꯒ ꯁꯦꯕꯦꯟꯇꯤ ꯍꯥꯏꯅꯦ
ꯍꯦ ꯑꯗꯨ ꯏꯁ ꯀꯌꯥꯗ ꯇꯥꯡꯉꯤꯕ ꯑꯗꯨꯗꯤ ꯑ ꯍꯣꯡꯊꯔꯕꯅꯦ ꯆꯅꯤꯒ ꯊꯥꯔ ꯊꯥꯔꯇꯤ ꯁꯨꯃꯥꯏꯅ ꯐꯣꯔꯇꯤ ꯇꯥꯡꯉꯕꯗ ꯐꯣꯔꯇꯤ ꯐꯤꯐꯇꯤ ꯁꯨꯃꯥꯏꯅ ꯄꯤꯔꯕꯅꯤ ꯌꯥꯡꯈꯩꯒꯤ ꯇꯔꯨꯛ ꯇꯧꯔꯕꯅꯦ ꯍꯣꯡꯊꯔꯕꯅꯤ ꯗꯨꯀꯥꯟ ꯑꯃꯈꯛꯇꯪꯗ ꯍꯪꯒꯅꯨ
ꯑ ꯍ ꯍꯪꯦ ꯑꯗꯨꯗꯤ
ꯍꯪꯉꯣ ꯗꯨꯀꯥꯟ ꯑꯍꯨꯝ ꯃꯔꯤ ꯑꯍꯨꯝ ꯃꯔꯤ ꯃꯃꯥꯡꯗ ꯑꯗꯨꯝ ꯈꯦꯠꯅꯔꯝꯗꯣꯏꯅꯦ ꯑꯗꯨꯝ ꯍꯪꯉꯣ ꯍꯣꯡꯊꯔꯕꯅꯤ ꯌꯥꯡꯈꯩꯒꯤ ꯇꯔꯨꯛ ꯇꯧꯔꯕꯅꯤꯅ
ꯑ
ꯍꯗꯩ ꯂꯩ ꯔꯖꯥꯔ
ꯎꯝ
ꯑꯩꯈꯣꯏꯗꯤ ꯍꯣꯔꯦꯟ ꯆꯥꯔꯅꯤ